ꯂꯣ
ꯍꯜꯂꯣ
ꯀ꯭ꯔꯤ ꯇꯧꯔꯤꯅꯣ
ꯑꯁ ꯇꯨꯝꯅꯤꯡꯕꯗꯨ ꯇꯨꯝꯅꯤꯡꯖꯨ ꯇꯨꯝꯅꯤꯡꯕ ꯐꯤꯂꯝꯁꯨ ꯌꯦꯡꯕ ꯆꯥꯛꯁꯨ ꯂꯥꯝꯕ ꯑꯍꯨꯝ ꯄꯨꯜꯂꯦ
ꯆꯥꯛ ꯆꯥꯗ꯭ꯔꯤꯕꯣ
ꯁꯟꯗꯦ ꯅꯣꯡꯃꯥꯏꯖꯤꯡ ꯉꯝꯕꯁꯤꯗꯤ ꯀꯩꯅꯣ ꯇꯧꯗꯤꯌꯦ ꯆꯥꯛ ꯄꯤꯖꯗꯤꯌꯦ
ꯏꯁ ꯀꯔꯤꯒꯤ
ꯍꯣꯏ ꯃꯥꯏꯖꯟꯁꯤꯗꯤ ꯑꯌꯨꯛꯇ ꯆꯥꯛ ꯑꯃꯈꯛꯇꯪ ꯄꯤꯌꯦ ꯑꯗꯨ ꯑꯣꯏꯌꯦ ꯑꯗꯨꯒ ꯅꯍꯥꯟ ꯗ ꯑꯃ
ꯑꯁ ꯂꯣꯏꯔꯤꯗꯨꯅ ꯁꯨꯃꯥꯏꯅ ꯂꯩꯔꯗꯤ ꯀꯗꯥꯏꯗꯒꯤ
ꯑꯗꯨꯒꯤ ꯑꯆꯥꯄꯣꯠ ꯇꯣ ꯀꯩꯝꯇ ꯂꯩꯍꯧꯗꯔꯦꯕ ꯀꯣ
ꯎꯝ
ꯆꯥꯛ ꯆꯥꯅꯤꯡ ꯉꯝꯃꯤꯅꯤꯀꯣ ꯑꯗꯨꯗꯤ ꯅꯪ
ꯆꯥꯛ ꯆꯥꯅꯤꯡꯉꯦ ꯅꯪꯗꯤ ꯀꯩ ꯕꯖꯥꯔꯗ ꯀꯩ ꯇꯧꯕ ꯆꯠꯂꯤꯅꯣ
ꯑꯁ ꯏꯅꯥꯎ ꯅꯨꯨꯄꯥꯗꯣ ꯃꯣꯏꯗꯣ ꯁꯝꯃꯔ ꯕꯤ ꯚꯦꯀꯦꯁꯟꯗꯣ ꯑꯃꯨꯛ ꯂꯣꯏꯔꯦꯕꯀꯣ ꯑꯗꯨꯒꯤ ꯃꯣꯏ ꯁ꯭ꯀꯨꯜꯗ ꯆꯠꯄ ꯁꯀꯨꯜꯗ ꯆꯠ ꯀꯞꯄ ꯂꯣꯏꯔꯒ ꯁꯇꯤꯟꯗꯣ ꯂꯩꯇꯕꯅꯤꯅ ꯁꯇꯤꯟꯁꯨ ꯂꯩꯕ ꯆꯠꯄ
ꯎꯝ
ꯑꯗꯨꯒꯤ ꯑꯁ ꯌꯥꯝ ꯋꯥꯏ
ꯀꯥꯅꯥ ꯀꯥꯅꯥ ꯆꯠꯃꯤꯟꯅꯔꯤꯅꯣ
ꯏꯊꯟ ꯏꯃꯥ ꯀꯣꯏꯒꯗꯤ ꯆꯠꯞꯅꯦꯕꯀꯣ ꯕꯖꯥꯔꯗ ꯑꯩꯅ ꯂꯩꯍꯧꯕ
ꯎꯝ
ꯑꯗꯨꯒꯤ ꯑꯩ ꯍꯥ
ꯅꯅꯥꯎ ꯄꯥꯗꯤ ꯌꯥꯝ ꯋꯥꯡ ꯈꯜꯂꯝ ꯃꯅꯤꯗꯣ
ꯑꯁ ꯑꯩꯉꯣꯟꯗꯒꯤ ꯍꯦꯟꯅ ꯋꯥꯡꯈ꯭ꯔꯦ
ꯃꯥꯗꯤ ꯎꯝ ꯀꯔꯤ ꯀꯔꯤ ꯆꯤꯟꯖꯥꯛ ꯆꯥꯔꯒ ꯂꯩ ꯃꯌꯥ ꯀꯪꯉꯤꯕ꯭ꯔꯣ
ꯑꯁ ꯌꯥꯗꯦ ꯑꯗꯨꯝ ꯆꯞ ꯃꯥꯟꯅꯔꯒ ꯂꯩꯌꯦ ꯑꯗꯨꯝ ꯅꯣꯏꯁꯨ ꯅꯣꯏꯔꯛꯇꯦ
ꯃꯌꯥꯝ ꯆꯥꯔꯁꯨ ꯃꯥꯏ ꯊꯨꯅꯕ ꯇꯨꯝꯕꯒꯤ ꯑꯣꯏꯔꯝꯅꯦ
ꯃꯍꯧꯁꯥꯅ ꯑꯣꯏꯔꯝꯃꯅꯤ ꯃꯤ ꯈꯔꯗꯤ ꯑꯗꯨꯝ ꯆꯥꯔꯁꯨ ꯅꯣꯏꯈꯠꯇꯕ ꯂꯩꯗꯅ
ꯎꯝ
ꯑꯗꯨꯒꯨꯝꯕꯅꯤꯗ ꯃꯥꯁꯨ ꯑꯩꯍꯥ ꯑꯩ ꯁꯥꯕꯅ ꯂꯣꯏꯔꯦ ꯆꯠꯂꯨꯕꯒꯤ
ꯑꯣ ꯉꯥꯏꯍꯥꯛꯇꯨꯝ ꯗ꯭ꯔꯣ ꯀꯔꯝ ꯀꯥꯟꯗ ꯊꯣꯛꯏꯅꯣ ꯕꯖꯥꯔꯗꯣ
ꯉꯁꯥꯏ ꯑꯩ ꯆꯠꯄꯗꯣ ꯄꯨꯡ ꯕꯥꯔꯣ ꯇꯥꯔꯝꯃꯅꯤ ꯑꯦ ꯄꯨꯡ ꯑꯃꯒꯨꯝꯕ ꯇꯥꯔꯦ ꯊꯦꯡꯈ꯭ꯔꯦꯕ ꯈꯣꯏ ꯆꯠꯄꯗꯣ ꯄꯨꯡ ꯄꯨꯡ ꯑꯍꯨꯝ ꯅꯪꯅꯕ ꯆꯠꯄꯅꯦꯕ
ꯎꯝ
ꯑꯣꯍꯥ ꯎꯝ ꯋꯥꯏꯗ ꯑꯁ ꯉꯔꯥꯡꯁꯨ ꯉꯟꯇꯥꯅ ꯇꯨꯝ ꯊꯣꯛꯑꯦ ꯑꯩ ꯍꯥꯥ
ꯆꯥꯛ ꯀꯩꯀꯗꯤ ꯆꯥꯔꯕ꯭ꯔꯣ
ꯆꯥꯔꯦ ꯉꯁꯥꯏꯅ ꯄꯨꯡ ꯃꯥꯄꯜ ꯑꯗꯨꯋꯥꯏꯗ
ꯀꯩ ꯑꯦꯟꯁꯥꯡ ꯆꯥꯔꯒꯦ
ꯑꯁ ꯉꯁꯤꯗꯤ ꯈꯔ ꯍꯥꯎꯋꯤ ꯊꯔꯣꯏ ꯆꯥꯏꯌꯦ
ꯊꯔꯣꯏ ꯑꯩ ꯅꯍꯥꯟ ꯆꯥꯅꯤꯡꯉꯦ ꯍꯥꯏꯔꯝꯕꯗ ꯉꯥꯏ ꯂꯩꯔꯒ ꯆꯥꯔꯝ
ꯊꯔꯣꯏ ꯍꯟꯗꯛ ꯌꯥꯝ ꯍꯣꯡꯉꯦ
ꯅꯪ ꯅꯍꯥꯟ ꯍꯨꯝꯐꯨ ꯄꯤꯌꯦꯗꯥꯏ
ꯑꯗꯨꯗꯣ ꯅꯍꯥꯟ ꯅꯍꯥꯟ ꯅꯍꯥꯟꯒꯤ ꯊꯥꯗꯣ ꯑꯗꯨ ꯑꯣꯏꯕꯅꯦꯕ ꯀꯩꯅꯣꯗ ꯃꯃꯥꯡꯒꯤ ꯊꯥ ꯍꯥꯏꯕ
ꯎꯝ
ꯑꯗꯣ ꯍꯟꯗꯛꯇꯤ ꯌꯥꯝ ꯍꯣꯡꯉꯒ ꯏꯔꯣ ꯅ ꯍꯋꯦ ꯀꯣꯇꯥ ꯑꯃꯗ ꯅꯨꯨꯄꯥ ꯌꯥꯡꯈꯩ ꯈꯛꯇ
ꯎꯝ ꯀꯩ ꯊꯥꯔꯣꯏꯗꯣ ꯑꯆꯧꯕ ꯄꯤꯛꯄꯔꯣ
ꯑꯥ
ꯑꯆꯧꯕꯔꯣ ꯄꯤꯛꯄ꯭ꯔꯣ
ꯑꯗꯨꯝ ꯌꯥꯝꯅꯁꯨ ꯆꯥꯎꯗꯦ ꯌꯥꯝꯅꯁꯨ ꯄꯤꯛꯇꯦ
ꯑꯩꯈꯣꯏ ꯑꯩꯈꯣꯏ ꯃꯃꯥ ꯑꯩꯈꯣꯏ ꯃꯤ ꯃꯉꯥꯈꯛ ꯆꯥꯕꯗꯣ ꯀꯣꯛꯇꯥ ꯃꯔꯤ ꯆꯥꯕꯗꯣ
ꯀꯣꯅꯥꯗꯦ ꯀꯣ
ꯀꯣꯅꯗꯦ
ꯌꯥꯝ ꯍꯥꯎꯋꯦ
ꯑꯗꯣ ꯅꯪꯗꯤ ꯀꯧꯇꯥ ꯑꯃꯒꯤ ꯅꯣꯏ ꯅꯆꯤꯜꯅꯅꯥꯎ ꯄꯨꯂꯞ ꯆꯥꯔꯦ
ꯎꯝ ꯆꯔ ꯑꯅꯤ ꯆꯥꯏꯌꯦ
ꯑꯩ ꯂꯣꯏꯔꯕꯅꯤꯀꯣ ꯂꯩ ꯊꯣꯛꯀꯗꯕꯅꯦ ꯄꯨꯂꯞ
ꯌꯥꯝ ꯍꯥꯎꯅ ꯆꯕꯤ ꯁꯥꯏꯌꯦꯗ
ꯁꯥꯗꯦ ꯁꯥꯏꯗꯗꯤ ꯏꯡ ꯏꯡ ꯂꯥꯎꯋꯦ ꯌꯥꯝ ꯅꯨꯡꯉꯥꯏ
ꯈꯪꯗꯦ ꯍꯧꯖꯤ ꯂꯝꯕꯤ ꯆꯠꯂꯨꯕꯒꯤꯔꯥ ꯌꯥꯝ ꯁꯥꯏ ꯏꯁꯥꯁꯦ
ꯈꯣꯡꯅ ꯑꯃꯨꯛ ꯍꯜꯂꯛꯏꯔꯣ ꯕꯖꯥꯔꯗꯒꯤ
ꯑꯥ ꯕꯖꯥꯔꯗꯒꯤ ꯈꯣꯡꯅ ꯍꯜꯂꯥꯛꯄ
ꯄꯨꯡ ꯀꯌꯥꯃꯨꯛ ꯆꯠꯀꯦ ꯕꯖꯥꯔꯗꯒꯤ ꯈꯣꯡꯅ ꯍꯜꯂꯛꯄꯗꯣ
ꯃꯤꯅꯤꯠ ꯀꯨꯟ ꯀꯨꯟꯃꯨꯛꯇꯤ ꯆꯠꯂꯝꯅꯤꯑꯦ
ꯎꯝ
ꯉꯔꯥꯡꯁꯨ ꯕꯖꯥꯔ ꯑꯅꯤꯔꯛ ꯆꯠꯂꯦ ꯈꯣꯡꯅ ꯑꯁ ꯋꯥꯃꯟꯕꯒꯤ ꯉꯔꯥꯡꯗꯣ ꯃꯉꯣꯟꯗ ꯀꯩꯅꯣ ꯀꯣꯜ ꯇꯧꯔꯒꯦ ꯈꯟꯂꯝꯕꯅꯦꯕ
ꯎꯝ
ꯑꯗꯨꯒ ꯂꯝꯕꯤ ꯋꯥꯅ ꯆꯠꯂꯨꯕꯒꯤ ꯐꯨꯜꯁꯨ ꯄꯥꯏꯕ ꯉꯝꯗ꯭ꯔꯦꯕ ꯉꯔꯥꯡꯗꯣ
ꯑꯝ
ꯉꯟ ꯇꯥꯅ ꯇꯨꯝꯊꯣꯛꯑꯦ ꯑꯃꯨꯛ ꯇꯨꯝꯃꯦ ꯑꯃꯨꯛ ꯍꯧꯒꯠꯂꯦ ꯑꯃꯨꯛ ꯇꯨꯝꯃꯦ ꯍꯧꯒꯠꯂꯦ ꯑꯁ ꯉꯔꯥꯡꯗꯣ
ꯅꯪꯒꯤ ꯀꯩ ꯂꯩꯕꯒꯤꯅꯣ ꯕꯖꯥꯔ ꯆꯠꯂꯤꯁꯤꯅ
ꯑꯣ ꯉꯔꯥꯡꯗꯣ ꯏꯅꯥꯎꯅꯨꯄꯥꯒꯤ ꯉꯁꯤ ꯆꯪꯈꯤꯕꯒꯤꯀꯣ ꯗꯨꯒꯤ ꯄꯣꯠ ꯄꯣꯠ ꯆꯩ ꯀꯩꯀꯥ ꯈꯔ ꯋꯥꯠꯄꯅ ꯂꯩꯕ ꯑꯗꯨ ꯂꯩꯕ ꯆꯠꯄ ꯏꯟꯖꯥꯡ ꯅꯥꯄꯤ ꯀꯩ ꯀꯩꯀꯥꯁꯨ ꯑꯃꯨꯛ ꯂꯩꯕ ꯆꯠꯂꯤ ꯄꯨꯡ ꯃꯉꯥ ꯑꯗꯨꯋꯥꯏꯗ
ꯍꯥꯏꯗꯤ ꯃꯥꯗꯤ ꯎꯝ ꯑꯗꯨꯝ ꯀ꯭ꯂꯥꯁ ꯇꯦꯟ ꯐꯥꯎ ꯇꯝꯃꯅꯤ ꯑꯗꯨꯗ ꯑ
ꯑꯥ ꯑꯗꯨꯗ ꯑꯗꯨꯝ ꯇꯧꯈ꯭ꯔꯥꯅꯤ
ꯇ꯭ꯋꯦꯜꯚ ꯐꯥꯎꯔꯣ ꯇꯔꯥ ꯃꯠ ꯍꯣꯏ ꯇꯔꯥꯅꯤꯊꯣꯏ ꯂꯣꯏꯔ ꯇꯔꯥ ꯂꯣꯏꯔꯒ ꯇꯣꯛꯇꯣꯏꯔ
ꯇꯔꯥ ꯂꯣꯏꯔꯒ ꯑꯗꯨꯝ ꯇꯣꯛꯈ꯭ꯔꯅꯤꯗ
ꯄꯩꯁꯥꯗꯤ ꯀꯌꯥꯝ ꯆꯪꯒꯦ
ꯑꯥꯁ ꯃꯣꯏꯒꯤꯗꯣ ꯈꯔ ꯂꯥꯏꯔꯕꯁꯤꯡꯒꯤ ꯑꯗꯨꯝ ꯌꯦꯡꯕꯤꯕꯗꯣ ꯁꯨꯃꯥꯏꯅ ꯇꯧꯋꯦꯕꯀꯣ ꯊꯥ ꯑꯍꯨꯝ ꯒꯤ ꯃꯣꯏꯒꯤ ꯐꯤꯁꯇꯣ ꯊꯥ ꯑꯍꯨꯝꯒꯤꯗꯣ ꯂꯤꯁꯤꯡ ꯀꯌꯥꯔ ꯂꯧꯥꯈꯤꯕꯅꯦ ꯂꯤꯁꯤꯡ ꯃꯉꯥꯔ ꯀꯌꯥꯔ ꯂꯧꯈꯤꯕꯅꯤ ꯍꯣꯁꯇꯦꯜ ꯐꯤꯅ ꯂꯤꯁꯤꯡ ꯑꯍꯨꯝꯒ ꯆꯥꯝꯃꯉꯥ ꯑꯣꯏꯕ ꯊꯥ ꯑꯃ ꯑꯃꯗ
ꯎꯝ
ꯍꯪꯍꯥ ꯅꯅꯥꯎ ꯅꯨꯄꯥꯗꯤ ꯑꯗꯨꯗ ꯑꯗꯨꯝ ꯇꯝꯒꯗ꯭ꯔꯣ
ꯃꯥꯗꯤ ꯑꯗꯨꯗ ꯑꯗꯨꯝ ꯇꯝꯖꯒꯦ ꯍꯥꯏꯌꯦ ꯃꯁꯥꯅ ꯌꯥꯝ ꯄꯥꯝꯖꯕ ꯃꯥꯜꯂꯦ ꯑꯗꯨ
ꯐꯦꯕ꯭ꯔꯥꯏꯠ ꯇꯥꯔꯦꯅꯦ
ꯑꯩꯅ ꯍꯣꯡꯁꯤꯔꯣ ꯀꯔꯝꯕꯗ ꯇꯝꯅꯤꯡꯒꯦ ꯍꯪꯉꯦꯕ ꯑꯩ ꯑꯗꯨꯗ ꯑꯗꯨꯝ ꯄꯥꯝꯖꯩ ꯑꯗꯨꯗ ꯑꯗꯨꯝ ꯇꯝꯖꯒꯦ ꯍꯥꯏ
ꯑꯗꯨꯋꯥꯏꯗ ꯅꯛꯄ ꯁ꯭ꯀꯨꯜꯒꯨꯝꯕꯗ ꯂꯩꯕꯅꯗꯤ ꯐꯩꯌꯦ ꯍꯥꯏ ꯇꯥꯏ ꯌꯥꯝꯅꯁꯨ ꯂꯥꯞꯄꯦꯀꯣ
ꯎꯪꯎꯪ
ꯆꯠꯄꯗꯤ ꯌꯥꯝ
ꯈꯨꯟꯒꯤ ꯃꯤ ꯇꯝꯅꯔꯝꯈꯤꯅꯤꯗꯅ ꯂꯣꯏ ꯇꯣꯛꯅꯈ꯭ꯔꯕ꯭ꯔꯅꯅꯦ
ꯑꯥꯁ ꯑꯗꯨꯝ ꯇꯝꯃꯤꯗ ꯇꯝꯃꯤ- ꯇꯝꯃꯤ ꯁ꯭ꯀꯨꯜ ꯍꯣꯡꯉꯗꯤ ꯑꯩꯈꯣꯏꯖꯨ ꯍꯣꯡꯗꯦ ꯑꯗꯨꯗ ꯉꯥꯛꯇ- ꯉꯥꯏꯔꯦꯗ ꯑꯩꯈꯣꯏ ꯈꯨꯟꯒꯤ ꯃꯤꯁꯤꯡꯅ ꯇꯝꯃꯤꯁꯦ
ꯑꯗꯨꯗ ꯐꯔꯤꯅꯦ ꯑꯗꯨ ꯇꯝꯒꯦ ꯐꯪꯖꯗ꯭ꯔꯤ ꯀꯥꯟꯖꯤꯗ ꯃꯤ ꯍꯧꯖꯤꯛꯀꯥꯟ
ꯑꯗꯣ ꯈꯔꯕꯨꯗꯤ ꯂꯤꯡꯕ ꯋꯥꯠꯂꯝꯃꯅꯤꯀꯣ ꯍꯥꯟꯅꯒ ꯌꯦꯡꯅꯔꯗꯤ
ꯌꯥꯏꯌꯦ ꯃꯣꯏꯒꯤꯗꯣ
ꯎꯝ
ꯀꯩꯔꯥ ꯈꯪꯗꯦ
ꯑꯩꯈꯣꯏꯁꯨ ꯑꯗꯨꯋꯥꯏ ꯑꯅꯛꯄꯗ ꯇꯝꯃꯛꯄꯗꯣ ꯁ꯭ꯀꯨꯜ ꯑꯃ ꯅꯤꯡꯁꯤꯡꯢꯕ ꯅꯠꯇ꯭ꯔꯣ ꯍꯥꯏꯅꯣ ꯕ꯭ꯔꯦꯛꯇꯣ ꯄꯨꯡ ꯑꯃꯝ ꯑꯃꯝ ꯊꯥꯗꯅ ꯌꯨꯝꯗ ꯌꯧꯔꯛꯄꯗꯣ
ꯅꯣꯛꯅꯤꯡꯉꯦ ꯌꯥꯝꯅ ꯌꯨꯝꯗ ꯆꯠꯂꯒ ꯆꯥꯛ ꯆꯥꯔ ꯍꯜꯂꯛꯄ ꯐꯥꯎ
ꯂꯣꯏꯔꯝꯗꯦ ꯍꯥꯏꯕ ꯕ꯭ꯔꯦꯛꯇꯣ
ꯖꯥꯠꯖꯥꯠꯅꯤꯀꯣ ꯊꯥꯏꯅ ꯈꯣꯡꯖꯦ ꯀꯃꯥꯏꯅ ꯄꯥꯜꯂꯝꯕꯅꯣ ꯈꯪꯗꯦ ꯑꯥꯁ ꯅꯣꯡꯃ ꯑꯩꯈꯣꯏꯅꯤꯕꯨ ꯅꯨꯄꯥ ꯅꯨꯄꯥ ꯑꯃꯅ ꯐꯥꯒꯦ ꯇꯧꯕꯗꯣ ꯅꯪꯅ ꯀꯞꯄꯗꯣ
ꯀꯔꯤꯒꯤꯔꯥ ꯅꯤꯁꯤꯡꯉꯤꯌꯦ ꯑꯗꯨ ꯍꯋꯥꯏꯗꯤ
ꯑꯗꯨꯒ ꯅꯊꯟꯗꯒ ꯆꯠꯂꯝꯃꯗꯤ ꯅꯪ ꯂꯩꯇ꯭ꯔꯦ ꯀꯤꯌꯦꯀꯣ ꯃꯁꯛꯁꯨ ꯎꯗꯦ ꯂꯣꯏꯅ ꯀꯩꯅꯣ ꯇꯧꯋꯦ ꯃꯥꯛꯁ ꯀꯩ ꯀꯥꯁꯨ ꯍꯥꯞꯄꯤ
ꯑꯗꯨꯀꯥꯟꯗ ꯃꯤꯁꯤꯡꯁꯨ ꯄꯥꯛ ꯑꯩꯒꯤ ꯁ꯭ꯀꯨꯜ ꯎꯝ ꯂꯩꯔꯛꯄ ꯃꯇꯥꯡꯅꯤꯅ ꯈꯔ ꯊꯦꯡꯉꯒ ꯂꯥꯛꯑꯦ ꯄꯨꯡ ꯃꯔꯤ ꯑꯗꯨꯋꯥꯏꯗ
ꯎꯝ ꯑꯗꯣ ꯄꯨꯡ ꯃꯔꯤ ꯇꯥꯔꯕ꯭ꯔꯣ ꯑꯩꯈꯣꯏꯅꯤ ꯆꯠꯄꯗꯣ
ꯑꯁ ꯅꯨꯄꯥ ꯑꯩꯈꯣꯏ ꯈꯨꯟꯒꯤ ꯅꯨꯄꯥ ꯑꯃꯅ ꯉꯥꯏꯀꯣ ꯆꯠꯃꯤꯟꯅꯁꯦ ꯆꯥꯛ ꯆꯥꯎ ꯍꯥꯏꯔꯒ ꯂꯣꯏꯔ ꯊꯂꯛꯄ ꯄꯗꯣ
ꯑꯗꯨ ꯅꯨꯃꯤꯠꯇꯨꯔꯣ ꯑꯣ ꯑꯩꯈꯣꯏꯅꯤꯅ ꯆꯥꯛ ꯆꯥꯗꯕꯤꯗꯠ ꯆꯠꯈꯤꯕ
ꯑꯤ ꯍꯥꯍꯥ
ꯑꯦ ꯑꯗꯨ ꯑꯗꯨ ꯅꯨꯃꯤꯠ ꯑꯣꯏꯔꯝꯃꯣꯏꯗ
ꯃꯅꯦ ꯃꯅꯦ ꯑꯗꯨ ꯅꯃꯤꯠꯇꯅꯦ ꯆꯥꯀ ꯆꯥꯗꯕꯤꯗ ꯌꯨꯡ ꯍꯥꯜꯂꯨꯒꯦ ꯒꯦ ꯍꯥꯏꯖꯤꯟꯅꯔꯝꯃ ꯊꯣꯛꯑꯒ ꯂꯥꯛꯇꯨ ꯉꯥꯏꯈꯩ ꯉꯥꯏꯔꯝꯃꯒ ꯑꯥ
ꯅꯨꯨꯡꯁꯤꯗ꯭ꯔ ꯑꯩꯈꯣꯏ ꯅꯤꯒꯤ ꯎꯝ ꯆꯥꯛꯀ ꯄꯨꯊꯣꯛꯗꯨꯅ ꯑꯩꯈꯣꯏꯅꯤꯅ ꯆꯥꯗꯕꯤꯗ ꯆꯦꯟꯈꯤꯕꯗꯣ
ꯍꯦꯍꯦ ꯍꯤꯍꯤꯍꯤ ꯌꯨꯝ ꯆꯠꯅꯤꯡꯃꯟꯗꯅ
ꯎꯝ ꯑꯩꯗꯤ ꯑꯗꯨ ꯅꯨꯃꯤꯠꯇꯨ ꯀꯨꯏꯔꯝꯗꯧ ꯃꯥꯟꯗꯕ
ꯃꯥꯅꯦ ꯑꯗꯨ ꯅꯨꯃꯤꯠ ꯈꯔ ꯊꯦꯡꯊꯥꯈꯤꯕꯅꯦꯕ ꯃꯌꯥꯝꯒ ꯅꯪꯒꯤꯗꯤ ꯃꯌꯥꯝꯒ ꯄꯨꯂꯞ ꯄꯨꯂꯞ ꯆꯠꯂ ꯁꯅꯕꯅꯦꯕ ꯑꯗꯨꯗꯤ ꯊꯦꯡꯅꯔ ꯆꯠꯂꯤ ꯃꯣꯜꯂꯤ ꯃꯣꯏꯗꯤ ꯋꯥꯔꯤ ꯁꯥꯟꯅꯔ ꯂꯥꯛꯆꯕꯅꯦꯕ ꯔꯤꯆꯥꯥꯔꯖꯁꯦ ꯍꯦꯛ ꯀꯥꯞꯐꯝ ꯂꯩꯕꯗꯣ ꯈꯪꯒꯦꯗ ꯅ ꯑꯃ ꯁꯣꯔꯠꯀꯠ ꯂꯝꯕꯤꯗ ꯑꯗꯨꯋꯥꯏꯗꯒꯤ ꯊꯦꯡꯅꯕꯅꯦꯕ ꯑꯩ ꯅꯤꯡꯁꯤꯡꯉꯦ ꯐꯖꯅ
ꯀꯤ ꯀꯣ ꯑꯃꯨꯛꯀ ꯈꯜꯂꯨꯔꯗꯤ
ꯖꯥꯖꯥꯠꯅꯦ ꯅꯣꯡ ꯆꯨꯔ ꯐꯥꯎꯕ ꯍꯥ ꯂꯧꯕꯨꯛꯀꯤ ꯂꯝꯕꯤꯗꯨꯗ ꯁꯣꯠ ꯀꯛꯏꯗꯒ ꯆꯠꯂꯤꯕꯅꯤ
ꯑꯁ ꯍꯥꯍꯥ
ꯁꯦꯡ ꯑꯣꯏ ꯏꯁꯤꯡ ꯉꯥꯛꯇ ꯅꯠꯇ꯭ꯔꯥ
ꯑꯗꯨꯅꯤ ꯈꯔ ꯅꯛꯑꯦꯅ ꯆꯠꯂꯨꯕꯒꯤ ꯊꯥꯏꯅꯗꯤ ꯌꯥꯝ ꯂꯤꯡꯕꯅꯤꯅꯦ ꯑꯗꯨ ꯁꯀꯨꯜꯗꯣ ꯃꯃꯤꯡ ꯌꯥꯝ ꯆꯠꯄꯅꯤꯅꯦ
ꯍꯣꯢꯅꯦ
ꯃꯇꯝ ꯃꯇꯝꯅ ꯄꯨꯔꯛꯄ ꯍꯥꯏꯕꯗꯨꯅꯤꯗ ꯁ꯭ꯀꯨꯜꯁꯨ
ꯂꯨꯄꯥ ꯑꯃꯅ ꯂꯨꯄꯥ ꯑꯅꯤꯗ ꯀꯤꯁꯥꯥꯟ ꯆꯥꯔꯒ ꯂꯗꯨ
ꯑꯗꯨꯅꯦ ꯀꯪꯒꯧꯒ ꯆꯥꯔꯒꯀꯣ ꯕꯣꯔꯥꯒꯨꯝꯕꯒ
ꯅꯨꯄꯥ ꯑꯃ ꯅꯪ ꯀꯤꯁꯥꯟ ꯆꯥꯏꯕꯀꯣ ꯍꯥꯍꯥꯍꯥ ꯑꯗꯨꯒ ꯕ꯭ꯔꯦꯛꯇ ꯇꯪꯈꯥꯏ ꯆꯥꯔꯒ ꯌꯣꯝ ꯍꯟꯕ ꯇꯪꯈꯥꯏ ꯆꯥꯕ
ꯃꯇꯝꯗꯨ ꯅꯠꯇ꯭ꯔꯦꯅꯦ ꯍꯧꯖꯤꯛꯇꯤ
ꯂꯗꯨ ꯂꯗꯨ ꯑꯉꯥꯡꯗꯨ ꯌꯥꯝ ꯄꯥꯝꯃꯦꯅ ꯍꯥꯏꯗꯤ ꯂꯗꯨ ꯑꯉꯥꯡ ꯀꯩ ꯀꯔꯤ ꯂꯨꯄꯥ ꯑꯃꯃꯝ ꯄꯤꯕꯗꯣ
ꯎꯝ
ꯑꯗꯨꯒꯁꯦ ꯇꯪꯈꯥꯏ ꯇꯪꯈꯥꯢꯒ ꯆꯥꯔꯤ ꯄꯣꯠꯅꯤ ꯑꯩꯅꯩ ꯌꯥꯝ ꯂꯤꯛ ꯈꯔꯕ
ꯏꯁ ꯁꯀꯣꯔꯞ ꯏꯁꯀꯣꯔꯄꯤꯁ ꯍꯥꯏꯕ ꯑꯆꯥꯄꯣꯠ ꯑꯃ ꯂꯩꯕꯗꯣ
ꯀꯔꯤ ꯌꯦ
ꯏꯁꯀꯣꯔꯄꯤꯁ ꯍꯥꯏꯕ꯭ꯔꯥ ꯏꯁꯀꯣꯞꯄꯤꯌꯁ ꯍꯥꯏꯕ꯭ꯔꯥ
ꯑ ꯈꯪꯑꯦ ꯈꯪꯑꯦ
ꯑꯗꯣ ꯑꯆꯥꯄꯣꯠꯇꯣ ꯑꯃꯨꯛ ꯆꯥꯕ ꯐꯪꯗ꯭ꯔꯦ ꯍꯧꯖꯤꯛꯀꯥꯟꯗꯤꯀꯣ ꯃꯁꯛꯁꯨ ꯎꯗ꯭ꯔꯦ
ꯊꯤꯔꯤꯁꯦ ꯑꯣꯂꯥꯢꯟꯗꯩ ꯈꯔ ꯀꯛꯇ ꯌꯥꯔꯔꯣꯢ
ꯎꯝ
ꯑꯩꯈꯣꯏ ꯑꯩꯈꯣꯏ ꯆꯥꯛ ꯆꯥꯕ ꯏꯃꯨꯡꯗꯣ ꯆꯥꯛꯆꯥꯥꯔꯥꯁꯦ ꯀꯥꯎꯕ ꯏꯃꯨꯡꯗꯣ ꯃꯣꯢꯗꯤ ꯑ ꯑꯡꯒꯨꯔꯒ ꯄꯥꯜꯂꯒ
ꯑꯥ
ꯂꯨꯄꯥ ꯃꯉꯥꯒꯤꯒ ꯄꯤꯕꯗꯣ ꯃꯆꯨ ꯆꯔꯣꯡ ꯑꯅꯤꯒꯨꯝꯕ ꯅꯤꯡꯁꯤꯡꯉꯤꯕ
ꯈꯪꯉꯦ ꯈꯪꯉꯦ ꯃꯣꯏ ꯃꯌꯨꯝꯗꯣ ꯑꯃꯨꯛ ꯀꯥꯎꯈ꯭ꯔꯦꯅꯦ
ꯑꯁ ꯏꯂꯛ ꯂꯛꯅ ꯂꯩꯕꯗꯨꯕꯨ ꯑꯩꯗꯤ ꯅꯤꯡꯁꯤꯡ ꯉꯦ
ꯀꯨꯏꯃꯟꯕꯒꯤ ꯑꯗꯨꯒꯤ ꯀꯩꯅꯣꯗꯨ ꯍꯅꯨꯕꯤ ꯑꯃ ꯂꯩꯕꯗꯣ
ꯑ ꯈꯪꯉꯦ ꯇꯪꯉꯦ
ꯑꯗꯨꯁꯨ ꯂꯩꯈꯤꯗ꯭ꯔꯦ ꯍꯥꯏꯀꯣ
ꯑꯦ ꯇꯥꯗꯔꯤꯌꯦ ꯀꯔꯝ ꯀꯥꯥꯟ ꯀꯔꯝ ꯀꯥꯟꯗꯒꯤꯅꯣ
ꯑ ꯑꯗꯨ ꯑꯩꯈꯣꯌ ꯅꯤꯕꯨ ꯆꯥꯛ ꯆꯥꯁꯤꯅ ꯀꯧꯕꯒꯤ ꯃꯄꯥ ꯍꯥꯏꯔ ꯃꯃꯥ ꯍꯥꯏꯔ ꯃ ꯖꯤꯔꯤ ꯗ ꯂꯩꯈꯤ
ꯎꯝ
ꯅꯪ ꯈꯪꯗꯕ꯭ꯔꯥ
ꯈꯪꯗꯦ
ꯑꯁ ꯑꯩꯒꯤ ꯁ꯭ꯀꯨꯜ ꯈꯣꯡꯃꯨꯛꯀꯗꯣ ꯂꯣꯏ ꯁꯦꯒꯥꯏꯕꯅꯤ ꯀꯩꯅꯣ ꯂꯩꯕꯤꯌꯨ ꯁꯨꯡ ꯌꯥꯗꯕ ꯑꯩꯈꯣꯏꯒꯤ ꯏꯃꯨꯡꯅꯤ ꯑꯩꯈꯣꯏꯒꯤ ꯃꯃꯥꯗꯣ
ꯃꯈꯥꯗ ꯂꯣꯏ ꯁꯥꯒꯥꯏꯔꯒ ꯐꯥꯎꯒꯂꯒ ꯏꯁꯤꯡ ꯆꯥꯡꯕꯗꯣ ꯈꯪꯕ꯭ꯔꯥ
ꯈꯪꯉꯦ
ꯑꯩ ꯈꯣꯡꯕꯤꯗꯗꯤ ꯄꯥꯛ ꯁꯦꯒꯥꯏꯗꯦꯕ ꯑꯩ ꯈꯣꯡꯕꯤ ꯁꯦꯒꯥꯏꯗꯦꯕꯀ ꯑꯩꯗꯤ ꯈꯣꯡꯎꯞ ꯑꯌꯥꯝꯕ ꯃꯈꯥꯗꯩ ꯑꯌꯥꯝꯕ ꯁꯦꯒꯥꯏꯕ ꯇꯧꯑꯦꯕ
ꯎꯝ
ꯑꯁ ꯅꯣꯡ ꯆꯨ ꯃꯇꯝꯗꯗꯤ